ꯇꯥꯕ꯭ꯔꯣ ꯇꯥꯗꯔꯣ
ꯉꯁꯥꯏꯗꯣ ꯃꯤꯅ ꯇꯧꯔꯛꯄꯗꯣ ꯑꯩꯅ ꯇꯥꯗꯕ ꯑꯩꯅ ꯇꯧꯔꯛꯄ ꯄꯗꯤ ꯑꯩꯅ ꯑꯗꯨꯝ ꯇꯥꯏ
ꯎꯝ
ꯑꯅꯤꯃꯛ ꯑꯗꯨꯝ ꯇꯥꯏꯌꯦ
ꯑꯩ
ꯇꯥꯕ꯭ꯔꯥ ꯀꯩꯁꯨ ꯇꯧꯗꯦ ꯅꯪꯗꯤ
ꯑꯩꯁꯨ ꯀꯩꯁꯨ ꯇꯧꯗꯦꯗ ꯆꯥꯛ ꯆꯥꯊꯣꯛꯑꯒ ꯂꯩꯌꯦ ꯅꯪꯗꯤ
ꯉꯁꯤ ꯀꯥ ꯀꯥꯏ ꯆꯠꯀꯦ
ꯑꯁ ꯉꯁꯤꯁꯦ ꯐꯣꯟ ꯃꯦꯠꯂꯒ ꯑꯗꯨꯝ ꯂꯩꯌꯦ ꯑꯗꯨꯒ ꯄꯨꯡ ꯑꯅꯤ ꯁꯨꯕꯗ ꯐꯨꯠꯕꯣꯜꯁ ꯅꯥꯅꯤꯡꯉꯥꯏ ꯆꯠꯂꯦ ꯑꯗꯨ ꯄꯨꯡ ꯇꯔꯨꯛ ꯍꯦꯜꯂꯒ ꯌꯨꯝ ꯍꯜꯂꯛꯑꯦ ꯑꯗꯨꯒ ꯂꯨꯖ ꯔꯦ ꯂꯨꯖꯔꯒ ꯆꯥꯛ ꯆꯥꯊꯣꯛꯑꯒ ꯍꯧꯖꯤꯛ ꯂꯩꯌꯦ
ꯑꯣ ꯌꯥꯏꯌꯦꯅꯦ
ꯆꯥꯛ ꯆꯥꯕꯣ
ꯆꯥꯗꯔꯤꯗ ꯀꯥꯏꯗꯒꯤ ꯍꯧꯖꯤꯛꯗꯤ ꯌꯥꯝ ꯉꯜꯂꯤꯌꯦ ꯀꯩꯅꯣ ꯊꯣꯛꯂꯒ ꯀꯩꯅꯣ ꯂꯧꯈꯤꯅꯤ ꯁꯤꯡꯖꯨ ꯆꯥꯅꯤꯡꯉꯥꯏ
ꯏꯤꯁ
ꯁꯤꯡꯖꯨ ꯆꯥꯗ꯭ꯔꯗꯤ ꯂꯩꯕ ꯉꯝ
ꯒꯦꯁꯇ꯭ꯔꯤꯛ ꯑꯀꯟꯕꯗ ꯈꯪꯗꯕꯤꯗ
ꯍꯣꯏ ꯀꯥꯜꯂꯥꯁꯨ ꯎꯄꯥꯏ ꯂꯩꯇꯦ
ꯊꯥꯖꯅꯤ ꯅꯨꯡꯇꯤ ꯑꯌꯨꯛꯀꯣ
ꯍꯣꯏ
ꯁꯤꯡ ꯁꯤꯡ ꯈꯪꯉꯤꯅ
ꯈꯪꯉꯦ
ꯁꯤꯡꯒ ꯁꯤꯡ ꯏꯁꯤꯡ ꯐꯨꯠꯄꯗ ꯍꯥꯞꯄꯒ ꯑꯗꯨꯝ ꯊꯥꯛꯑꯣꯀꯣ ꯑꯗꯨ ꯌꯥꯝ ꯐꯕꯅꯤ ꯍꯣꯏ ꯍꯣꯜ ꯗꯦ ꯐ꯭ꯔꯦꯁꯋꯦꯟ ꯒꯦꯁꯇ꯭ꯔꯤꯛ ꯁꯨ ꯐꯩ
ꯍꯣꯏ ꯆꯥ ꯊꯛꯄ ꯇꯥꯔꯦ
ꯃꯤꯁꯤ ꯀꯥꯏ ꯀꯥꯏ ꯆ ꯀꯦ
ꯑꯁ ꯀꯩꯁꯨ ꯆꯠꯇꯦꯗ ꯌꯨꯝꯗ ꯂꯩꯕꯗꯨꯅꯅꯦ
ꯅꯨꯡꯉꯥꯏꯅꯦ
ꯈꯪꯗ꯭ꯔꯤꯗ ꯅꯨꯡꯉꯥꯏꯕꯁꯨ ꯅꯠꯇ꯭ꯔꯤꯗ
ꯅꯤꯁꯥꯗꯣ ꯀꯔꯤꯒꯤꯔ ꯀꯔꯤꯒꯤꯔꯥ ꯃꯤꯅ ꯀꯣꯜ ꯇꯧꯔꯛꯄꯗꯣ ꯑꯩꯅ ꯃꯣꯏꯒꯤ ꯃꯈꯣꯟ ꯇꯥꯗꯕ ꯑꯗꯨꯒ ꯑꯩꯅ ꯇꯧꯔꯗꯤ ꯃꯈꯣꯟ ꯇꯥꯕ
ꯅꯪꯒꯤꯗꯣ ꯑꯗꯨꯒꯨꯝꯕꯁꯤ ꯄꯔꯁꯅ ꯀꯣ ꯍꯥꯟꯅ ꯇꯧꯔꯗꯤ ꯐꯩ ꯍꯥꯏꯕꯒꯨꯝꯕꯗꯅꯤ
ꯍꯣꯏ ꯍꯧꯖꯤꯛ ꯑꯗꯨꯝ ꯐꯔꯅꯤꯀꯣ
ꯎꯝ
ꯍꯧꯖꯤꯛꯅ ꯑꯅꯤ ꯁꯨꯕꯅꯦ ꯇꯧꯕꯗꯣ ꯀꯩꯝꯇ ꯇꯧꯔꯔꯣꯏꯀꯣ ꯃꯊꯪꯗ ꯇꯧꯔꯗꯤ
ꯍꯣꯏ ꯀꯩꯁꯨ ꯇꯧꯔꯣꯏꯗ
ꯃꯤꯅ ꯇꯧꯔꯕꯁꯨ ꯑꯩꯅ ꯑꯗꯨꯝ ꯇꯥꯛꯈ꯭ꯔꯅꯤꯕꯣ
ꯎꯝ
ꯑꯣ
ꯅꯪ ꯇꯝꯄꯥꯛꯇ ꯂꯩꯕ꯭ꯔꯣ
ꯅꯠꯇꯦ
ꯆꯤꯡꯗꯔꯣ
ꯍꯥꯏ ꯔꯣꯏ
ꯀꯩꯒꯤ
ꯐꯦꯁꯇꯦ ꯍꯥꯏꯅꯤꯇꯦ
ꯎ
ꯍꯧꯖꯤꯛ ꯉꯥꯜꯂꯤ ꯍꯥꯏꯔꯗꯤ ꯏꯁ ꯑꯣꯏꯔꯝꯒꯗꯤ ꯑꯩ ꯈꯪꯈ꯭ꯔꯦꯗ
ꯉꯥꯂꯦ ꯍꯥꯏꯅꯤꯡꯗꯦ ꯏꯃꯥꯟꯕꯤꯁꯤꯡꯅꯁꯨ ꯍꯥꯏꯒꯅꯨ ꯍꯥꯏꯌꯦ
ꯍ ꯑꯩꯁꯨ ꯁꯤꯡꯖꯨ ꯌꯥꯝ ꯆꯥꯅ ꯌꯦꯛꯑꯦ
ꯍꯣꯏ ꯁꯦꯝꯕꯤꯔꯒꯦ ꯅꯣꯡꯃ ꯄꯤꯕꯤꯒꯦ
ꯁꯦꯝꯕ ꯍꯥꯏꯕ꯭ꯔꯣ
ꯍꯣꯏ ꯍꯩꯗ꯭ꯔꯗꯤ ꯀꯔꯤꯅꯣ ꯅꯨꯄꯤꯅꯦ ꯅꯨꯄꯤꯅꯗꯤ ꯁꯤꯡꯖꯨ ꯁꯦꯝꯕ ꯍꯥꯏꯔꯗꯤ ꯑꯣ ꯂꯣꯏꯔꯦ ꯅꯨꯣꯄꯤ ꯅꯠꯇ꯭ꯔꯦ
ꯍꯥꯎꯕꯅꯦꯕ ꯁꯤꯡꯖꯨꯁꯤꯀꯣ
ꯍꯣꯏ ꯌꯥꯝ ꯍꯥꯎꯋꯦ
ꯁꯤꯡꯖꯨ ꯌꯥꯝ ꯄꯥꯝꯃꯦ ꯃꯔꯣꯔꯣꯛ ꯌꯥꯝ ꯆꯥꯏ
ꯌꯥꯝꯝ ꯐꯥꯏꯅꯦ ꯑꯁ ꯑꯩꯈꯣꯏ ꯑꯅꯤ ꯑꯗꯨꯝ ꯀꯣꯜ ꯇꯧꯕꯗꯣ ꯑꯗꯣ ꯍꯧꯖꯤꯛ ꯁꯤꯒꯤ ꯑꯦꯞꯁꯀꯤ ꯃꯇꯥꯡꯗ ꯇꯧ ꯇꯧꯕ ꯌꯥꯗꯦꯀꯣ
ꯍꯣꯏ
ꯎꯝ
ꯇꯨꯃꯤꯟꯅ ꯂꯩꯔꯣ ꯇꯨꯃꯤꯟꯅ ꯂꯩꯔꯣ
ꯑꯣ ꯍꯌꯦꯡꯗꯤ ꯀꯔꯤ ꯀꯥꯏ ꯀꯥꯏ ꯆꯅꯤꯅ
ꯑꯁ ꯀꯩꯁꯨ ꯆꯠꯅꯤꯡꯉꯥꯏ ꯂꯩꯇꯦꯗ ꯑꯗꯨꯝ ꯌꯨꯝꯗ ꯂꯩꯗꯨꯅꯤ ꯑꯩꯈꯣꯏꯗꯤ ꯅꯣꯡ ꯆꯨꯕꯟꯕꯒꯤꯀꯣ
ꯃꯄꯥꯟꯁꯨ ꯊꯣꯛꯄ ꯌꯥꯗꯕꯅꯤ
ꯑꯗꯨꯝ ꯀꯣꯜ ꯇꯧꯔꯒ ꯂꯩꯕꯒꯤ ꯃꯤ ꯑ ꯃꯤ ꯌꯥꯝ ꯈꯪꯅꯔꯝꯅꯤꯀꯣꯅ
ꯍꯣꯏ
ꯑꯩꯈꯣꯏꯅ ꯃꯤ ꯉꯁꯤ ꯇꯧꯕ ꯂꯣꯏꯕ ꯃꯤꯗꯣ ꯍꯌꯦꯡꯁꯨ ꯑꯗꯨꯝ ꯇꯧꯕ ꯌꯥꯕ꯭ꯔꯥ
ꯌꯥꯏꯌꯦ ꯅꯪꯗꯤ ꯀꯩꯒꯤꯅꯣ
ꯅꯠꯇ꯭ꯔꯒꯅ ꯑꯗꯨꯝꯅ ꯑꯦꯚ꯭ꯔꯤꯗꯦ ꯑꯗꯨꯝ ꯆꯦꯟ ꯇꯧꯅꯤꯡꯉꯥꯏꯔꯣ
ꯅꯠꯇꯦ ꯌꯥꯏ
ꯉꯁꯤ ꯇꯧꯕ ꯂꯣꯏꯔꯕꯗꯣ ꯍꯌꯦꯡꯁꯨ ꯑꯗꯨꯝ ꯇꯧꯕ ꯌꯥꯏꯀꯣ
ꯍꯣꯏ ꯍꯣꯏ
ꯍ ꯑꯗꯨꯗꯤ ꯍꯌꯦꯡꯁꯨ ꯇꯧꯔꯛꯀꯦ
ꯑꯗꯨ ꯍꯣꯏ ꯍꯦꯟꯅ ꯄꯥꯝꯃꯤꯅꯦ
ꯀꯌꯥꯦꯕ ꯑꯣ ꯁꯦ ꯃꯔꯣ
ꯍꯅꯦ
ꯌꯥꯝ ꯐꯩ ꯑꯗꯨꯝ ꯅꯨꯡꯉꯔꯗꯤ ꯉꯁꯥꯏ ꯑꯗꯨꯝ ꯈꯔ ꯇꯧꯔꯕꯗꯣ ꯌꯥꯝ ꯐꯩꯌꯦ
ꯑꯥ ꯑꯩꯥꯏꯌꯥꯝꯒꯅꯤ
ꯁꯤꯒꯕꯗꯔꯁꯤꯗꯤ ꯂꯣꯏ ꯎ ꯇꯥꯗꯦ ꯌꯥꯝ ꯁꯥꯏꯌꯦ ꯀꯔꯤꯔꯥ ꯐꯒꯤ ꯅꯠꯇꯦ ꯌꯥꯝ ꯁꯥꯕꯗꯣ
ꯑꯩꯈꯣꯏꯒꯤ ꯅꯨꯡꯗꯥꯡ ꯕ꯭ꯂꯦꯡꯀꯦꯠ ꯍꯥꯞꯇ꯭ꯔꯗꯤ ꯇꯨꯝꯕ ꯌꯥꯒꯗꯕꯅꯤ
ꯑꯣ ꯏꯪꯕꯒꯤ ꯑꯣꯏꯔꯝꯅꯤꯌꯦ ꯅꯣꯏꯗꯗꯤ ꯍꯣꯏꯗꯤ ꯌꯥꯝ ꯁꯥꯏꯌꯦ ꯀꯃꯥꯏꯅ ꯂꯩꯒꯗ꯭ꯔꯥ ꯈꯪꯗ꯭ꯔꯦ ꯌꯥꯝ ꯁꯥꯝꯍꯟꯕꯒꯤ ꯁꯤꯗ ꯍꯣꯔꯦ
ꯎꯝ ꯍꯈꯣꯏꯔꯥꯒꯅꯤ
ꯍꯧꯖꯤꯛꯁꯨ ꯌꯥꯝ ꯁꯥꯏꯌꯦ ꯑꯗꯨꯒꯀ ꯅꯦꯛꯁ ꯃꯟꯗꯤ ꯂꯣꯏꯔꯅꯤ ꯄꯣꯛꯈꯥꯏꯔꯅꯤ ꯁꯥꯃꯟꯕꯒꯤ
ꯅꯪ ꯅꯊꯟꯗꯔꯣ ꯂꯩ ꯑꯩꯁꯦ
ꯃꯤ ꯌꯥꯝꯝ ꯅ
ꯑꯣ ꯑꯩꯗꯤ ꯃꯊꯪꯗ ꯔꯦꯟꯒꯨꯝꯕ ꯂꯩꯕꯒꯤ
ꯅꯦ ꯃꯤꯌꯥꯝꯌꯥꯝꯂꯦ
ꯌꯨꯝ ꯑꯣꯏꯅ ꯂꯩꯕ꯭ꯔꯥ
ꯍꯣꯏ ꯂꯩ
ꯑꯣ
ꯌꯥꯝꯝꯁꯑꯌꯦ
ꯍ ꯑꯣꯏꯣꯏꯔꯃꯅꯤ ꯅꯣꯏꯗ ꯍꯩꯅꯎꯒꯨꯝꯕ ꯄꯥꯟꯕ꯭ꯔꯥ ꯐꯖꯅ
ꯄꯥꯟꯗꯦꯗ ꯀꯥꯔꯦ ꯀꯣ ꯂꯩꯔꯒ ꯆꯥ ꯂꯣꯏꯅ ꯃꯥ ꯂꯩꯔꯤꯅꯦ ꯂꯩꯗ꯭ꯔꯗꯤ ꯈꯪꯗꯦ
ꯑꯣ
ꯎꯝ
ꯑꯁ ꯐꯩꯅꯥꯎꯒꯨꯝꯕ ꯍꯟꯗꯛꯁꯤꯗꯤ ꯕꯣꯔ ꯌꯦꯡꯉꯒ ꯃꯦꯠꯂꯒ ꯆꯥꯁꯤ ꯌꯥꯝ ꯅꯨꯡꯉꯥꯏꯅꯦ
ꯍꯣꯏ ꯅꯪ ꯐꯨꯠꯕꯣꯜ ꯑꯗꯨꯝ ꯌꯦꯡꯕ꯭ꯔꯥ
ꯍꯣꯏ ꯐꯨꯕꯣ ꯌꯥꯝ ꯄꯥꯝꯃꯤꯗ
ꯑꯩꯁꯨ ꯌꯥꯝ ꯄꯥꯝꯃꯦ ꯐꯨꯠꯕꯣ ꯐꯨꯠꯕꯣꯜ ꯌꯦꯡꯃꯟꯕꯒꯤ ꯂꯣꯏꯔꯕꯅꯦ ꯇꯨꯝꯅꯤꯡꯉꯥꯏꯁꯨ ꯈꯪꯗꯕꯤ ꯗ ꯑꯗꯨꯝ ꯕꯣ ꯌꯦꯡꯉꯒ ꯂꯩꯕꯒꯤꯀꯣ ꯂꯣꯏꯔꯕꯅꯦ ꯑꯩꯈꯣꯏ ꯏꯃꯨꯡꯁꯤꯡꯅ ꯆꯩꯁ ꯁꯤꯅ ꯂꯣꯏꯔꯕꯅꯤ ꯇꯥꯅꯤꯡꯗꯕꯅ ꯆꯩꯥꯏꯃꯟꯕꯒꯤ
ꯍꯣꯏ
ꯑꯗꯨ ꯌꯦꯡꯕꯤꯗ꯭ꯔꯗꯤ ꯀꯩꯅꯣ ꯂꯩꯕ ꯅꯨꯡꯉꯥꯏꯗꯦꯕꯀꯣ ꯑꯗꯨꯒꯤ ꯑꯗꯨꯒ ꯇꯥꯏꯃꯤꯡꯗꯁꯨꯁꯨ ꯆꯥ ꯍꯦ ꯆꯥꯅꯗꯕ ꯃꯣꯏꯅ ꯁꯥꯟꯅꯕꯗꯣ
ꯁꯤ ꯁꯨꯌꯥ ꯌꯥꯗꯅꯤ ꯍꯣꯏ ꯋꯥꯏꯑꯦꯕ ꯑꯩꯈꯣꯏꯗꯤ
ꯃꯣꯏ ꯃꯣꯏꯒꯤ ꯃꯐꯝꯗꯗꯤ ꯇꯥꯏꯃꯤꯡꯗꯣ ꯃꯣꯔꯅꯤꯡꯒꯨꯝꯕ ꯑꯗꯨꯒꯨꯝꯕꯗꯤ ꯇꯥꯏꯝꯒꯨꯝꯕ ꯑꯣꯏ ꯅꯤ ꯑꯩꯈꯣꯏꯔꯣꯝꯗꯗꯤ ꯌꯥꯗꯦꯕꯀꯣ ꯅꯠꯇ꯭ꯔꯣ ꯋꯥꯏ ꯇꯨꯝꯕ ꯃꯇꯝꯗ ꯇꯨꯝꯗ꯭ꯔꯦ
ꯍ ꯊꯦꯡꯃꯜꯗꯁꯨ ꯍꯧꯒꯠꯄ ꯉꯝꯗꯕ
ꯍꯣꯏ ꯃꯥꯅꯦ
ꯑꯁꯤꯁꯨ ꯑꯩꯈꯣꯏꯅ ꯊꯕꯛ ꯆꯠꯇꯕꯒꯤꯅꯤ ꯅꯠꯇ꯭ꯔꯗꯤ
ꯊꯕꯛ ꯆꯥꯔꯗꯤ ꯑꯣ ꯌꯦꯡꯕ ꯉꯝꯃꯣꯏꯍꯦ ꯋꯥꯕꯒꯤ
ꯎꯝ ꯅꯪꯁꯦ ꯃꯤꯁꯤ ꯑꯣꯏꯔꯝꯅꯤꯀꯣ
ꯀꯩꯍꯥꯏꯕ
ꯃꯦꯁꯤ ꯐꯦꯟ꯭ꯔꯣ
ꯅ ꯇꯦꯗꯥ ꯀ ꯃꯤꯁꯤ ꯌꯥ ꯇ ꯀ
ꯏꯁ
ꯃꯁꯤꯁꯦ ꯄꯝ ꯗꯦ ꯏꯗꯤ
ꯏꯃꯔꯣ
ꯍꯥꯏꯔꯣꯏ ꯑꯩ ꯀꯔꯤꯝꯁꯨ ꯍꯥꯏꯔꯣꯏ ꯑꯩꯅ ꯑꯄꯥꯝꯕꯁꯤꯡꯁꯨ ꯏꯃꯕꯤ ꯅ ꯀꯦ ꯄꯤꯁ ꯍꯕ ꯌꯥꯔꯣꯏ ꯍꯥꯏ ꯍꯥꯏꯥꯏꯔꯣꯏ
ꯗꯣ ꯅꯤꯡꯗ ꯇꯉꯁꯨ
ꯍꯥꯥ ꯑꯁꯦꯡꯕꯅꯦ ꯏꯃꯥꯟꯕꯤꯅ ꯀꯩꯝꯇ ꯍꯥꯏꯒꯅꯨ ꯋꯥꯔꯤ ꯈꯇꯪ ꯁꯥꯑꯣ ꯍꯥꯏꯌꯦ ꯑꯗꯨ ꯈꯔꯇꯪ ꯁꯅꯤ ꯍꯥꯏꯅꯦ ꯅꯪꯅ ꯍꯪꯉꯁꯨ ꯁꯨꯛ ꯈꯨꯝꯃꯦ ꯈꯨꯝꯃꯣꯏ ꯑꯗꯨꯁꯨ ꯍꯥꯏꯔꯣꯏ
ꯅꯣꯛꯅꯤꯡꯉꯤꯀꯣ ꯅꯪꯁꯦ ꯑꯩ ꯎꯅꯤꯡꯉꯦ ꯑꯩꯉꯣꯟ
ꯑ ꯏꯃꯥꯟꯅꯕꯤꯁꯤꯡꯅꯅꯦ ꯕꯕꯥ ꯍꯥꯏꯕ ꯅꯨꯡꯉꯥꯏ ꯑꯩꯈꯣꯏꯅ ꯄꯥꯝꯕ ꯑꯩ ꯑꯣꯏꯅ ꯇꯧꯅꯤꯕ ꯑꯗꯨꯒꯨꯝꯕ ꯑꯩꯈꯣꯏꯒꯤ ꯍꯣꯕꯤꯒꯨꯝꯕ ꯂꯣꯏꯅꯃꯛ ꯍꯥꯏꯔꯛꯒ ꯅꯨꯡꯉꯥꯏꯌꯦ ꯑ ꯍꯥꯔ ꯑꯣꯏ ꯎꯝ ꯉꯁꯤꯅ ꯉꯁꯤ ꯅꯨꯃꯤꯠꯁꯦ ꯅꯨꯡꯉꯥꯏꯕ꯭ꯔꯥ ꯑꯦꯟꯖꯣꯏ ꯇꯧꯕ꯭ꯔꯥ
ꯑꯁ ꯅꯣꯡ ꯆꯨꯝꯍꯟꯕꯒꯤꯀꯣ ꯑꯗꯨꯒ ꯁꯝꯅꯕ ꯆꯠꯄꯗꯗꯤ ꯅꯨꯡꯉꯥꯏꯌꯦ ꯑꯗꯣ ꯑꯌꯨꯛ ꯍꯣꯏ
ꯍꯌꯦꯡꯁꯨ ꯍꯧꯖꯤꯛ ꯇꯧꯕ ꯃꯇꯝꯗ ꯑꯗꯨꯝ ꯇꯧꯕ ꯌꯥꯏꯀꯣ
ꯑꯣꯏ ꯌꯥꯏꯗ
ꯎꯝ ꯎꯝ
ꯑꯩꯗꯤ ꯑꯗꯨꯝ ꯐ꯭ꯔꯤꯗ ꯂꯩꯕꯅꯤ ꯅꯪꯗꯤ
ꯑꯃꯔ ꯑꯃꯔꯥꯠꯇ ꯐ꯭ꯔꯤꯗ ꯂꯩꯌꯦ ꯑꯃꯔ ꯑꯃꯔꯥꯇ ꯐꯔꯤꯗꯕꯨ ꯂꯩꯇꯦ
ꯎꯝ ꯆ ꯆ ꯆꯥꯛ ꯊꯣꯡꯕ ꯍꯥꯏꯕ꯭ꯔꯣ
ꯍꯥ ꯑꯩꯈꯣꯏ ꯌꯨꯝꯅꯤ ꯁꯤꯅ ꯑꯗꯨꯝ ꯊꯣꯡꯉꯦ
ꯑꯦ ꯅꯪ ꯊꯣꯡꯕ ꯍꯩꯗ꯭ꯔꯤꯕꯣ
ꯍꯥꯏꯒꯦ ꯍꯥꯏꯔꯦꯒ ꯁꯥꯕꯒꯤ ꯊꯣꯡꯅꯤꯡꯗꯕ ꯍꯥꯏꯔ ꯍꯥꯏꯔ ꯍꯥꯏ ꯑꯩꯔꯥꯛꯅꯤꯡꯉꯥꯏ ꯇꯧꯦꯁꯨ ꯍꯥꯏ ꯍꯥꯏꯔꯔꯣꯏ
ꯅꯪꯁꯦ ꯑꯗꯨꯗꯤ ꯅꯨꯗꯜꯁꯀꯨꯝꯕ ꯈꯛ ꯊꯣꯡꯕ ꯍꯩꯕ ꯃꯥꯜꯂꯦ
ꯑꯗꯨꯁꯨ ꯍꯥꯏꯔꯣꯏ
ꯑ ꯃ
ꯑꯩ ꯅꯪ ꯐꯨꯅꯤꯡꯉꯤꯀꯣ
ꯄꯨꯅꯤꯡꯉꯁꯨ ꯀꯩ ꯇꯧꯔꯅꯤ ꯌꯥꯝ ꯂꯥꯞꯂꯒ ꯂꯩꯕ
ꯅꯨꯡꯉꯥꯏꯍ
ꯎꯝ ꯅꯨꯡꯥꯏꯥꯏ ꯁ
ꯎꯝ
ꯑꯁꯤ ꯑꯗꯨꯝ ꯀꯣ ꯇꯧꯔꯗꯤ ꯀꯣ ꯄꯩꯁꯦ ꯑꯗꯨꯝ ꯄꯥꯏꯈꯔꯦ ꯅꯨꯉꯥꯔꯝꯅꯤ ꯑꯅꯅꯤ ꯀꯣꯂꯗꯣ
ꯍꯣꯏ
ꯃꯤꯖꯥꯖꯥ ꯊꯦꯡ ꯅꯔꯝꯅꯤ
ꯋꯥꯔꯤ ꯂꯤꯕꯤꯌꯔꯥ
ꯍꯣꯏ ꯂꯤꯚꯑꯣꯅ
ꯑ ꯑꯁ ꯈꯪꯗꯔꯤꯗꯤ
ꯁꯠ ꯁꯠ ꯍꯥꯏꯔꯣ ꯃꯤꯅꯤꯠ ꯇꯥꯈ꯭ꯔꯅꯤꯌꯦ ꯀꯔꯤꯔꯥ
ꯑꯗꯨꯠꯇꯅꯦ
ꯍꯥꯏꯕ ꯂꯣꯏꯔꯗꯤ ꯑꯥ ꯍꯥꯏꯔꯤꯉꯩꯗ ꯃꯤꯅꯤꯠ ꯇꯥꯈ꯭ꯔꯅꯤ
ꯑ
ꯑꯩꯁꯦ ꯍꯨꯅꯦ ꯑꯗꯨ ꯅꯣꯏꯔꯒ ꯂꯩ ꯍꯥꯏꯕꯗꯣ ꯄꯥꯝꯃꯨ ꯎꯔꯣ ꯁꯠ ꯁꯠ ꯍꯥꯏꯔꯣ ꯇꯥꯅꯤꯡꯉꯦ
ꯎꯝ ꯎꯗꯧꯔꯕꯣ
ꯑꯩꯁꯦ ꯑꯃꯅꯦ ꯍꯥꯏꯔꯣ